ꯍꯜꯂꯣ
ꯍꯜꯂꯣ
ꯇꯔꯦ
ꯆꯥꯕ꯭ꯔꯣ
ꯇꯔꯦ ꯇꯔꯦ
ꯀꯩꯗꯧꯔꯤꯅꯣ
ꯁꯤꯁ ꯇꯕꯨ ꯗꯦ ꯎꯝ ꯐꯣꯟ ꯃꯦꯂ ꯃꯤ
ꯃꯦꯠꯄ ꯅꯨꯡꯉꯥꯏꯕ꯭ꯔꯣ
ꯎꯝ ꯁꯨꯝꯃ ꯜꯂꯤ ꯂꯩ ꯌꯗ
ꯅꯨꯡꯉꯥꯏꯔꯣꯏ ꯍꯥꯏꯕ ꯇꯥꯔꯦ ꯑꯗꯨꯗꯤ
ꯎꯝꯍꯇꯥꯔꯦ ꯅꯪꯗꯤ ꯀꯗꯧꯔ ꯑꯥꯎ ꯆꯥꯔꯦ
ꯀꯒꯥꯔꯤ ꯃꯊꯛ ꯆꯥꯔꯦ
ꯎꯝ ꯍꯋꯥꯏ ꯆꯥꯏ ꯍꯋꯥꯏ ꯑꯁꯥꯡꯕꯅ ꯃꯅꯨꯡꯗꯤ ꯍꯩꯍꯩꯇ꯭ꯔꯦ
ꯎꯝ ꯍꯧꯔꯝꯃꯅꯤ ꯑꯗꯨꯗꯤ ꯑꯩꯈꯣꯏꯅ ꯗꯥꯎ ꯑꯩꯈꯣꯏꯁꯨ ꯇꯥꯅꯤꯩ
ꯎꯝ
ꯄꯨꯡ ꯀꯌꯥꯗ ꯇꯨꯝꯗꯣꯏꯅꯣ
ꯇꯨꯝꯕꯁꯦ ꯕꯣꯜ ꯀꯅꯤ ꯁꯤꯗ
ꯑꯣꯧ ꯌꯦꯡꯗꯣꯏꯔꯣ
ꯎꯝ ꯍꯧꯖꯤꯛꯁꯨ ꯌꯦꯡꯉꯝꯃꯤꯅꯤ ꯕꯣꯏ ꯌꯦꯡꯅ ꯌꯦꯡꯅ ꯑꯗꯨꯝ ꯋꯥꯔꯜ ꯀꯞ ꯃꯇꯝ ꯑꯣꯏꯕꯅꯤꯅꯀꯣ ꯅꯨꯄꯥꯅꯤꯅ ꯑꯗꯨꯝ ꯌꯦꯡ ꯊꯦꯡꯕ ꯇꯨꯡꯗꯁꯨ ꯌꯥꯎꯔꯦ ꯍꯧꯖꯤꯛꯀꯥꯟꯗ ꯌꯥꯍꯧꯁꯨ ꯐꯠꯈꯤꯦꯡ
ꯀꯅꯥꯅ ꯁꯞꯄꯣꯔꯠ ꯇꯧꯕ ꯅꯪꯅꯦ
ꯑꯩꯗꯤ ꯄꯣꯔꯇꯨꯒꯜꯅꯦ ꯄꯣꯔꯇꯨꯒꯜ ꯑꯩꯒꯤ ꯇꯤꯝꯗꯤ ꯂꯥꯛꯇ꯭ꯔꯤ
ꯑꯗꯨꯗꯤ ꯑꯩꯈꯣꯏꯅꯤ ꯃꯅꯥꯏꯌꯦ
ꯌꯥꯝ ꯃꯅꯦꯅ
ꯃꯥꯟꯅꯔꯦ ꯍꯣꯏ ꯌꯦꯡꯕꯨꯗꯤ ꯌꯦꯡꯗꯦꯗ ꯑꯗꯨꯝ ꯇꯧꯋꯦ ꯍꯥꯏꯦ ꯚꯅꯦ
ꯀꯥꯏ ꯋꯥꯏ ꯂꯩꯅꯣ ꯅꯪꯕꯣ
ꯑꯩꯗꯤ ꯇꯝꯗ ꯂꯩꯌꯦꯦ ꯅꯪꯗꯤ
ꯎꯝ ꯀꯩꯂꯝꯗ
ꯑꯗꯨ ꯌꯥꯗꯦ
ꯎꯝ
ꯎꯝ ꯉꯁꯤꯗꯤ ꯀꯩꯀꯩ ꯊꯕꯛ ꯇꯧꯔꯦ
ꯊꯕꯛ ꯍꯥꯏꯕꯕꯨ ꯁꯨꯝ ꯌꯨꯝꯗ ꯂꯩꯕ ꯍꯥꯏꯗꯨꯅꯤ
ꯑꯣ ꯅꯨꯡꯉꯥꯏꯔꯦꯅꯦ
ꯎꯝ ꯇꯨ ꯀꯩ ꯊ ꯐꯛ ꯇꯧꯒꯦ ꯅꯪꯗ
ꯄꯨꯡ ꯇꯔꯥꯗꯒꯤ ꯄꯨꯡ ꯑꯃꯥ ꯐꯥꯎꯕ ꯀ꯭ꯂꯥꯁ ꯌꯥꯎꯔꯦ ꯑꯗꯨꯒ ꯄꯨꯡ ꯑꯅꯤꯗꯒꯤ ꯗ꯭ꯌꯨꯇꯤ ꯆꯠꯂꯦ ꯇꯔꯦꯠ ꯐꯥꯎ
ꯎꯝ
ꯍꯧꯖꯤꯛ ꯑꯗꯨꯝ ꯂꯔꯤ ꯏꯔꯤ
ꯌꯥꯝ ꯊꯅ
ꯈꯪꯉꯦꯗ ꯐꯕ꯭ꯔꯥ ꯈꯣ ꯐꯠꯇꯕ꯭ꯔꯥ ꯑꯗꯨꯕꯨꯗꯤ
ꯎꯝ ꯎꯝ ꯍꯨꯝ ꯍꯨꯝꯝꯝ ꯍꯝ ꯍꯝꯝ ꯇꯥꯏ ꯇꯥꯏ ꯈꯪꯗꯦꯅꯦ ꯈꯜꯂꯕ ꯍꯧꯖꯤꯛꯁꯤꯗ ꯑꯩꯁꯦ ꯋꯥꯁꯦ ꯀꯌꯥ ꯍꯥꯏ ꯍꯥꯏꯕꯗꯤ ꯍꯩꯇꯦ ꯍꯥꯏꯥꯏꯔꯤꯗꯤ ꯁꯔꯣ
ꯑꯦꯗ꯭ꯔꯦꯁꯁꯨ ꯍꯥꯏꯒꯗꯕꯅꯤꯗ
ꯎꯝ ꯅꯪꯁꯨ ꯁꯕꯤꯗ
ꯍꯥꯥ
ꯋꯥꯔꯤ ꯅꯨꯡꯉꯥꯏ ꯅꯨꯡꯉꯥꯏꯅ ꯊꯥꯕꯤꯕ
ꯑꯗꯨꯗꯤ ꯕꯣꯜ ꯌꯦꯡꯕ ꯂꯣꯏꯗ꯭ꯔꯦ ꯐꯣꯠꯇꯣ ꯃꯣꯏꯅꯦ
ꯎꯝ ꯇꯨꯝꯗꯕꯁꯨ ꯌꯥꯎꯋꯤ ꯑ ꯑ ꯇꯨꯝꯗꯕꯁꯨ ꯌꯥꯎꯏꯤꯀꯣ ꯕꯣꯜꯁꯦ ꯕꯣꯜ ꯃꯇꯝꯁꯦ ꯑꯗꯣ ꯑꯩꯅ ꯄꯥꯝꯕ ꯇꯤꯝ ꯑꯣꯏꯔꯗꯤ ꯇꯨꯝꯗ꯭ꯔꯦ ꯑꯣ ꯑꯩꯅ ꯀꯌꯥ ꯌꯦꯡꯅꯤꯡꯗꯕ ꯑꯣꯏꯔꯗꯤ ꯑꯗꯨꯝ ꯇꯨꯡꯅ ꯉꯟꯅ
ꯀꯣꯜꯒꯤꯗꯃꯛ ꯑꯁ ꯇꯨꯝꯗꯕꯗꯤ ꯑꯗꯨꯗꯤ ꯍꯦꯃꯟꯗ꯭ꯔꯣ
ꯄꯦ ꯍꯣꯏꯗ ꯇꯨꯝꯕꯁꯨ ꯌꯥꯎꯋꯦꯗ ꯎꯝ ꯎꯝ ꯇꯨꯝꯕꯁꯨ ꯌꯥꯎꯋꯤꯗꯕ ꯌꯦꯡꯅ ꯌꯦꯡꯅꯀꯣ ꯑꯗꯨꯝ ꯀꯤꯕꯤ ꯃꯃꯥꯡꯗ ꯑꯗꯨꯝ ꯇꯨꯝꯈꯤꯕꯁꯤ ꯌꯥꯎ ꯎꯝ
ꯍꯌꯦꯡꯗꯤ ꯀꯔꯤ ꯇꯧꯔꯅꯤ ꯑꯗꯨꯗꯤ ꯀꯥꯏ ꯆꯠꯂꯅꯤ
ꯍꯌꯦꯡꯁꯦ ꯀꯗꯥꯏ ꯆꯠꯂꯨ ꯍꯌꯦꯡꯅꯦ ꯁꯟꯗꯦꯅꯤꯅ ꯁꯟꯗꯦ ꯆꯖ ꯀꯅꯤ
ꯎꯝ
ꯆꯠꯀꯥꯔ ꯃꯇꯨꯡꯗ ꯀꯩ ꯀꯩꯩꯅꯣ ꯕꯥꯔꯗꯦꯒꯤ ꯏꯃꯥꯟꯅꯕ ꯑꯃ ꯀꯧꯕꯅꯦ ꯑꯗꯨ ꯆꯄ ꯌꯥꯏ ꯃꯥ ꯄꯣ ꯆꯥꯕ ꯑꯗꯨꯗꯤ ꯊꯣꯄꯗꯤ ꯂꯩꯇ ꯎꯝ ꯅꯨꯡꯉꯥꯏꯕ꯭ꯔ ꯅꯨꯡꯉꯥꯏꯇꯕ꯭ꯔ ꯈꯪꯗꯦ ꯕꯗꯦꯒꯤ ꯄꯣꯠ ꯆꯩ ꯂꯩꯕꯗ ꯄꯩꯁꯥ ꯃꯨꯠꯂꯅꯤꯅꯦ
ꯍꯣꯏ ꯅꯨꯡꯉꯥꯏꯔꯅꯦꯅꯨꯡ ꯅꯠꯇ꯭ꯔꯥ
ꯅꯨꯡꯉꯥꯏꯕ ꯅꯨꯡꯉꯥꯏꯇꯕ ꯎ ꯍꯌꯦꯡ ꯈꯪꯒꯅꯤ ꯍꯌꯦꯡ ꯑꯃꯨꯛ ꯍꯥꯏꯕꯤꯔꯛꯀꯦ ꯅꯨꯡꯉꯥꯏꯗꯣ ꯅꯨꯡꯉꯥꯏꯇꯦ ꯍꯥꯏꯕꯗꯣ
ꯍꯣꯏ ꯅꯨꯡꯉꯥꯏꯕ ꯇꯥꯔꯦ ꯑꯗꯨꯗꯤ ꯍꯥꯏꯔꯛꯦ
ꯎꯝ ꯎꯝ ꯅꯣꯏꯗꯤ ꯃꯤ ꯀꯌꯥ ꯂꯩꯒꯦ ꯅꯪꯕꯣ ꯀꯅꯥ ꯀꯅꯥ ꯂꯩꯃꯤꯂꯒꯦ
ꯃꯤꯁꯦ ꯑꯗꯨꯝ ꯌꯥꯝꯃꯤꯅ ꯑꯩꯈꯣꯏ ꯍꯣꯁꯇꯦꯜꯗ ꯂꯩꯕꯒꯤ
ꯑꯣ ꯑꯣ ꯑꯣ ꯃꯤ ꯌꯥꯝ ꯂꯩꯕꯁꯨꯅꯨꯡꯉꯥꯏꯕꯅꯦ ꯌꯥꯝ ꯄꯨꯟꯕꯁꯨ
ꯍꯣꯏ ꯅꯨꯡꯉꯥꯏꯌꯦ ꯏꯃꯥꯟꯗꯕꯤꯈꯣꯏꯒ ꯑꯗꯨꯝ ꯂꯩꯃꯤꯟꯅꯕꯒꯤꯀꯣ
ꯎꯝ ꯎꯝ
ꯍꯧꯖꯤꯛꯁꯨ ꯌꯦꯡꯉꯤꯔꯕꯣ
ꯍꯜꯀꯤꯤ ꯌꯦꯡꯗꯦꯗ ꯐꯣꯟ ꯇꯧꯅꯕꯅꯤꯅ ꯅꯨꯡꯉꯥꯏꯇꯕꯤ ꯅꯨꯡꯉꯥꯏꯇꯕ ꯂꯥꯡꯕꯅꯤꯅꯀꯣ ꯑꯗꯨꯅ ꯑꯩ ꯁꯨꯝ ꯆꯠꯊꯣꯛꯑꯒ ꯇꯧꯕꯅꯤ
ꯑꯇꯣꯞꯄ ꯃꯤꯁꯤꯡꯗꯨꯗꯤ ꯌꯦꯡꯉꯒ ꯂꯩꯕ꯭ꯔꯥ
ꯎꯝ ꯑꯩꯈꯣꯏ ꯏꯃꯨꯡ ꯈꯛꯇꯅꯤꯗꯀꯣ ꯑꯇꯣꯞꯄ ꯀꯩꯅ ꯇꯧꯗꯤ ꯁꯨꯝ ꯏꯃꯥꯟꯅꯕ ꯄꯨꯜꯂꯒ ꯌꯦꯡꯕꯗꯨꯗꯤ ꯇꯧꯗꯦꯕ ꯑꯩꯈꯣꯏꯒꯤ ꯏꯃꯨꯡ ꯈꯛꯇꯪꯅꯦ ꯑꯩꯅꯦ ꯏꯃꯥ ꯕꯕꯥꯅꯦ ꯏꯆꯟꯅꯨꯄꯤ ꯑꯅꯤꯒ ꯑꯩꯈꯣꯏ ꯈꯛꯇꯅꯤꯗ ꯑꯇꯣꯞꯄꯗꯤ ꯀꯩꯅꯣ ꯇꯧꯗꯔꯤ
ꯃꯃꯥ ꯕꯕꯥꯁꯨ ꯂꯣꯏꯅ ꯌꯦꯡꯕ꯭ꯔꯣ
ꯌꯦꯡꯉꯦ ꯌꯦꯡꯉꯦ ꯑꯗꯣ ꯌꯦꯡꯉꯦ ꯍꯥꯏꯁꯦ ꯐꯨ ꯅꯠꯇꯦꯀꯣ ꯃꯔꯛ ꯃꯔꯛꯇ ꯏꯃꯥꯥꯁꯦ ꯍꯣꯏ ꯕꯥꯕꯨ ꯅꯤ ꯀꯩ ꯌꯦꯟꯁꯥꯡ ꯆꯥꯏ ꯍꯥꯏꯕꯗ ꯅꯪꯒꯤꯗꯣ ꯀꯥꯎꯕ ꯀꯥꯎ ꯀꯦꯅ ꯍꯪꯉꯕ ꯑꯣꯏꯕ
ꯗꯥꯜꯅꯦ
ꯑꯣ ꯑꯣ ꯗꯥꯎꯁꯨ ꯌꯥꯝ ꯍꯥꯎꯕꯅꯦ ꯑꯗꯨ ꯅꯣꯏꯗꯤ ꯅꯣꯏꯕꯅꯦꯀꯣ
ꯍꯥꯎꯁꯨ ꯍꯥꯎꯇ꯭ꯔꯦꯗ ꯆꯥꯃꯟꯕꯒꯤ ꯑꯌꯨꯛꯊꯌꯨꯊ ꯗꯝ ꯑꯠ ꯇꯁꯥꯏ
ꯎꯝ ꯍꯥꯎ ꯄ ꯁꯤꯤꯂꯀꯦ
ꯌꯥꯏꯌꯦ
ꯎꯝ ꯌꯥꯕꯖꯅꯤ
ꯎ ꯊꯜꯥꯛꯑꯣ
ꯎꯝ ꯅꯣꯏꯕꯁꯨ ꯋꯥꯏ ꯑꯩꯗꯤ ꯃꯤ ꯌꯥꯝ ꯃꯤ ꯅꯣꯏꯕ ꯃꯤꯅꯤ ꯏꯃ ꯋꯥꯏ
ꯅꯪ ꯅꯣꯏꯕ꯭ꯔꯥ
ꯎꯝ
ꯋꯦꯠ ꯀꯌꯥ ꯂꯩꯕ
ꯑꯩꯒꯤ ꯌꯦꯠꯁꯤ ꯈꯪꯖꯅꯤ
ꯑꯃꯐꯥꯎ ꯑꯣꯟꯗꯕ꯭ꯔꯥ
ꯑꯣꯜꯂꯦꯗ ꯌꯥꯡꯈꯩꯗꯒꯤ ꯀꯨꯟ ꯍꯥꯞꯄꯗꯕ
ꯑꯣ ꯑꯣ ꯌꯥꯏꯗ ꯀꯩꯁꯨ ꯀꯥꯏꯗ ꯅꯨꯄꯥꯅꯤ
ꯑꯗꯨꯦ ꯅꯣꯏꯕꯅꯦꯅꯦ ꯌꯥꯝ ꯋꯥꯏꯅꯤ ꯆꯊꯣꯛ ꯆꯟ ꯆꯠꯊꯣꯛ ꯆꯠꯁꯤꯟ ꯈꯛꯇ ꯅꯠꯇꯦꯗ ꯐꯤꯔꯣꯜ ꯆꯦꯠꯁꯤꯟꯕꯐꯥꯎ ꯌꯥꯝ ꯋꯥꯏ ꯑꯅꯣꯏꯕꯁꯨ ꯌꯥꯝꯏ ꯀꯥꯟꯅꯗꯦ ꯀꯪꯍꯟꯅꯕ ꯇꯧꯕꯁꯤꯗ ꯑꯋꯥꯕ ꯑꯃ ꯑꯣꯏ
ꯀꯁꯨꯀꯑꯗ
ꯎꯝ
ꯅꯣꯏꯔꯁꯨ ꯀꯥꯡꯈ꯭ꯔꯁꯨ
ꯎꯝ
ꯑꯗꯨꯒꯤꯗꯃꯛ ꯋꯥꯔꯒ ꯂꯩꯒꯅꯣꯏꯗ
ꯍꯣꯏ ꯑꯗꯨꯃꯥꯏꯅꯁꯨ ꯈꯜꯂꯒ ꯃꯔꯝ ꯑꯗꯨꯗꯨꯁꯨ ꯅꯨꯡꯉꯥꯏꯊꯣꯛꯄꯁꯨ ꯌꯥꯎꯔꯤꯅꯦꯗ ꯑꯗꯨ ꯈꯛꯇꯪ ꯈꯟꯖꯤꯜꯂꯗꯤ ꯌꯥꯝ ꯋꯥꯔꯅꯦꯕꯀꯣ
ꯃꯤ ꯅꯣꯏꯅꯤꯡꯉꯁꯨ ꯅꯣꯏꯕ ꯐꯪꯗ꯭ꯔꯒ ꯃꯤ ꯃꯌꯥꯝ ꯂꯩꯔꯒ ꯍꯤꯗꯥꯛ ꯆꯥꯔꯒ ꯂꯩꯔꯤꯁꯤꯅꯤ
ꯎꯝ ꯅꯪꯒꯤ ꯋꯦꯠ ꯀꯌꯥꯃꯨꯛ ꯇꯥꯒꯦ
ꯑꯩꯁꯦ ꯌꯥꯡꯈꯠ ꯅꯠꯇꯦ ꯅꯤꯐꯨꯒ ꯈꯔ ꯈꯔ ꯀꯃꯥꯏꯅ ꯀꯔꯤ ꯍꯥꯏꯗꯣꯏꯅꯣ
ꯑꯁ
ꯅꯤꯐꯨ ꯍꯦꯜꯂꯦ ꯌꯥꯡꯈꯩ ꯌꯧꯗꯦ
ꯌꯥꯡꯈꯩꯗꯤ ꯌꯧꯗꯕ ꯑꯦ ꯑꯗꯨꯗꯤ ꯅꯪ ꯌꯥꯝ ꯀꯪꯉꯤꯔ
ꯈꯪꯗꯦꯍꯦ ꯀꯥꯏꯗꯒꯤꯅꯝ
ꯆꯥꯛꯈꯩ ꯌꯥꯝ ꯆꯠꯁꯤꯜꯂꯑꯣ ꯈꯔ ꯅꯣꯏꯅꯦꯅꯕ ꯌꯥꯝ ꯀꯉꯤꯅꯪ
ꯅꯣꯏꯕꯁꯤꯗꯤ ꯅꯪ ꯈꯪꯗꯕꯒꯤꯅꯤ ꯑꯩꯁꯨ ꯍꯟꯗꯛꯅ ꯅꯣꯏꯔꯛꯄꯀꯣ
ꯑꯥ
ꯑꯗꯨꯒꯤ ꯍꯥꯟꯅꯗꯤ ꯀꯪꯉꯝꯕꯅꯦ ꯑꯗꯨꯕꯨ ꯍꯟꯗꯛꯗꯤ ꯈꯩ ꯌꯥꯎꯗꯧꯔꯦ
ꯌꯦꯡꯈꯩ ꯌꯧꯍꯜꯂꯣ ꯌꯥꯡꯈꯩꯁꯦ ꯐꯤꯠꯅꯤ ꯐꯤꯠ ꯑꯣꯏ ꯍꯥꯏꯇꯥꯔꯦ ꯌꯥꯡꯈꯩ ꯌꯧꯕꯁꯦ ꯏꯁꯥ ꯐꯤꯠꯅꯤ ꯍꯥꯏꯕ ꯑꯗꯨꯝ ꯇꯧꯋꯤꯗ
ꯍ
ꯎꯝ
ꯔꯤ ꯁꯕ
ꯎꯝ ꯁꯤꯕꯨ ꯆꯁꯤ ꯀꯦ
ꯑꯃ ꯍꯦꯛꯇ ꯍꯦꯛ ꯌꯥꯏ ꯅꯪꯅ ꯁꯥꯠꯅꯤꯡ ꯁꯥꯠꯅꯤꯡꯕ
ꯅꯪ ꯅꯪꯁꯨ ꯁꯥꯔꯛꯑꯣ ꯅꯪ ꯑꯩꯁꯨꯦ ꯏꯊꯟꯗ ꯁꯥꯕꯁꯨ ꯋꯥꯏꯅꯦ ꯎꯝ ꯍꯝꯝ
ꯀꯔꯤ ꯋꯥꯔꯤ ꯁꯥꯖꯔꯥ ꯑꯗꯨꯗꯤ ꯁ ꯍꯥꯏꯗ
ꯑꯩꯕ ꯃ ꯀꯥꯏ ꯈꯪꯃꯤꯟꯅꯁꯦ ꯑꯩꯕꯨ ꯁ ꯦ ꯑꯩꯗꯤ ꯏꯁꯩ ꯏꯁꯩꯁ ꯀꯔꯤ ꯏꯁꯩ
ꯅꯣꯏ ꯏꯁꯥꯏ ꯁꯑꯣ ꯍꯥꯏꯖꯒꯣꯏ
ꯑ ꯅꯝ ꯖꯒꯣꯏ ꯁꯥ ꯑꯗꯨꯝ ꯖꯒꯣꯏ ꯁꯥꯕꯗꯣ ꯃꯤꯅ ꯎ ꯌꯥꯔꯗꯤ ꯐꯒꯗꯕ
ꯎꯗ꯭ꯔꯁꯨ ꯀꯩꯁꯨ ꯀꯥꯏꯗꯦ ꯁꯥꯔꯗꯤ ꯌꯥꯔꯕ ꯅꯠꯇ꯭ꯔꯣ
ꯌꯥꯎꯁꯨꯗ ꯑꯗꯨ ꯎ ꯐꯪꯒꯗꯤ ꯐꯗꯣꯏꯕ ꯍꯦꯟꯅ ꯄꯦꯟꯖꯔꯝꯒꯗꯕ
ꯎꯕꯁꯨ ꯐꯪꯒꯅꯤ ꯑꯗꯨꯅ
ꯎꯝ
ꯎꯔꯁꯨ ꯎꯗ꯭ꯔꯁꯨ ꯖꯒꯣꯏ ꯖꯒꯣꯏ ꯑꯣꯏꯔꯗꯤ ꯌꯥꯔꯕ ꯅꯠꯇ꯭ꯔꯣ
ꯁꯥꯗꯤ ꯁꯥꯗꯧ ꯅꯠꯇ꯭ꯔꯣ ꯅꯪꯒꯁꯤꯦ
ꯑꯁ ꯅꯪ ꯁꯔꯛꯑꯗꯤ ꯅꯪ ꯁꯔꯛꯑꯗꯤ ꯁꯥꯗꯣꯏꯅꯦ
ꯎꯝ ꯀꯩ ꯏꯁꯩ ꯁꯛꯀꯒꯦ ꯅꯪꯅ ꯄꯥꯝꯕ ꯑꯥꯔꯇꯤꯁ ꯃꯍꯔ ꯃꯅꯤꯄꯨꯔꯔꯤꯒꯤ ꯐꯪꯕ ꯌꯥ ꯁꯛꯇꯌꯥ ꯑꯦ ꯅꯪ ꯈꯤꯇꯪ ꯄꯥꯝꯕ ꯈꯔ ꯇꯥꯕ ꯂꯩꯗ꯭ꯔꯥꯀꯣ
ꯏꯁꯩ ꯁꯛꯄ ꯌꯥꯕ꯭ꯔꯣꯅꯦ
ꯏꯁꯩ ꯁꯛꯄ ꯌꯥꯔꯝꯃꯤꯗ
ꯑꯩ ꯊꯥꯖꯗꯦꯕꯣ
ꯎ